ꯑꯦ
ꯀ ꯀꯣꯏ ꯂꯩ ꯍꯜꯂꯛꯄ
ꯑꯁ ꯍꯜꯂꯛꯇ ꯉꯥꯏꯔꯤꯌꯦꯦ ꯍꯜꯂꯛꯄꯒꯅꯦ ꯑꯩ ꯅꯉꯣꯟꯗ ꯀꯩꯅꯣ ꯍꯥꯏꯔꯛꯏꯁꯦ
ꯑꯦ ꯑꯩꯗꯤ ꯉꯁꯥꯏ ꯍꯜꯂꯛꯑꯕꯅ ꯑꯁ ꯑꯩ ꯉꯁꯥꯏꯗꯒꯤ ꯃꯉꯣꯟꯅꯤ ꯑꯩ ꯉꯁꯥꯏ ꯌꯥꯔꯗꯤ ꯐꯣꯟ ꯇꯧꯔꯛꯀꯦ ꯇꯕ ꯅꯦ
ꯑꯥ
ꯅꯦꯠꯇ ꯌꯥꯗꯕ ꯎꯆꯤ ꯋꯥꯗ ꯃꯣꯏ ꯏꯌꯥꯔꯇꯦꯜꯗꯤ ꯅꯨꯡꯉꯥꯏꯁꯤ ꯌꯣꯜꯂ ꯁꯨꯡꯌꯥ ꯌꯥꯗꯦꯗꯤ ꯌꯣꯒꯤ ꯅꯠꯇꯦ ꯑꯗꯨꯅ ꯍ ꯅꯨꯡꯉꯥꯏꯔꯣꯏꯅ ꯇꯧꯔꯛꯇ꯭ꯔꯕ
ꯑꯗꯨ ꯍꯥꯏꯔꯒ ꯁ꯭ꯋꯥꯏꯗ ꯍꯟꯗꯛ ꯃꯔꯛꯁꯦ ꯑꯩꯈꯣꯏꯁꯨ ꯏꯌꯥꯔꯇꯦꯜ ꯅꯦꯋꯥꯛꯁꯦ ꯅꯨꯡꯉꯥꯏꯇꯦꯅꯦ ꯐꯥꯏꯕꯔꯒꯤ
ꯑꯥ ꯈꯪꯗꯦꯅꯦ ꯋꯥꯒꯤ ꯈꯔꯗꯤ ꯅꯨꯡꯉꯥꯏꯇꯕꯅꯤ ꯑꯟꯇꯦꯜꯗꯤꯕ꯭ꯔꯣ ꯍꯥꯟꯅꯩ ꯍꯧꯅꯗꯣ
ꯎꯝ ꯑꯗꯨ ꯅꯪ ꯂꯩꯔꯤꯉꯩꯗ ꯑꯗꯨꯝ ꯈꯔ ꯈꯤꯇꯪꯗꯤ ꯅꯨꯡꯉꯥꯏꯔꯝꯃꯤꯗꯅ ꯄꯣꯠꯇꯣ
ꯍꯣꯏ ꯑꯗꯨ ꯃꯩꯒꯨꯝꯕ ꯃꯨꯠꯈ꯭ꯔꯒꯗꯤꯅꯦ
ꯑꯥ
ꯃꯒꯨꯝꯃꯤ ꯈꯔꯗꯨꯁꯨ ꯌꯥꯗꯗꯦꯕ
ꯑꯣ ꯇꯋꯥꯔꯗꯣ ꯃꯩꯗꯒꯤ ꯆꯔꯥꯏꯕ ꯑꯣꯏꯔꯝꯃꯅꯤꯌꯦ
ꯑꯥ ꯃꯩꯗꯒꯤ ꯃꯩꯒꯤꯁꯨ ꯈꯔ ꯗꯤꯄꯦꯟ ꯇꯧꯕꯅꯦ ꯃꯩꯗꯩꯁꯨꯦ ꯑꯗꯨꯅꯅ
ꯎꯝ
ꯆꯥꯛ ꯆꯥꯔꯕꯣꯖꯥꯛ ꯆꯥꯔꯕ ꯑꯩ ꯀꯩꯖꯥꯛ ꯆꯥꯔꯒꯦ ꯑꯥ
ꯑꯌꯨꯛꯇꯤ ꯁꯧꯒ꯭ꯔꯤ ꯉꯥꯛꯇ ꯇꯧꯔꯦꯗ ꯁꯧꯒ꯭ꯔꯤꯅ ꯈꯔ ꯍꯣꯡꯉꯦ ꯍꯥꯏꯗꯅ ꯆꯥꯕꯁꯦ ꯍꯥꯏ
ꯍꯣꯏꯅꯦ ꯁꯤ ꯑꯗꯨ ꯉꯥ ꯃꯆꯦ ꯌꯦꯡꯕ ꯊꯛꯑꯗꯤ ꯍꯥꯎꯗꯤ ꯍꯥꯎꯅꯦ
ꯉꯥꯁꯦ ꯎꯝ ꯉꯥ ꯑꯀꯪꯕ ꯑꯃꯅꯤ ꯊꯛꯆꯤꯜꯂꯦ ꯊꯧꯔꯤꯗꯨꯃ ꯇꯧꯔꯦ ꯑꯗꯨꯒ ꯕꯣꯔꯥ ꯍꯥꯏꯒꯗ꯭ꯔꯥ ꯃꯒꯟ ꯑꯇꯤꯡꯕꯗꯣ
ꯍ ꯑꯗꯨꯝ ꯉ ꯑꯣꯏꯔꯁꯨ ꯌꯥꯏ ꯑꯗꯨꯝ ꯎꯝ
ꯑꯇꯤꯡꯕ ꯈꯔ ꯍꯥꯞꯄꯦ ꯕꯦꯁꯣꯟꯅ ꯍꯥꯞꯄꯦ ꯃꯣꯔꯣꯛ ꯑꯇꯦꯛꯄ ꯈꯔ ꯍꯥꯞꯆꯤꯜꯂꯦ ꯑꯗꯨꯒ ꯕꯣꯔꯥ ꯑꯣꯏꯅ ꯍꯧꯔꯦ
ꯑ ꯕꯣꯔꯥ ꯕꯣꯔꯥꯁꯨ ꯑꯗꯨꯝ ꯌꯥꯏꯅꯦ ꯊꯥꯎ ꯈꯔ ꯆꯪ ꯋꯥꯅꯤ
ꯃꯥꯅꯦꯁ
ꯑꯃ ꯅꯕꯥꯅꯤ ꯂꯩꯕꯤꯅꯤꯅ ꯕꯤꯚꯤꯁꯥꯜꯒꯤ ꯊꯥꯎ ꯑꯃ ꯃꯍ ꯍꯤꯕ꯭ꯔꯥ ꯑꯃ ꯌꯣꯟꯕꯗꯣ ꯕꯣꯔꯥꯎꯅꯕꯗꯣ ꯑꯗꯨ ꯑꯣꯏꯅꯅ ꯂꯩꯕꯨꯗꯅ
ꯑ ꯎꯝ ꯃꯃꯥꯡꯗ ꯀꯩꯅꯣ ꯂꯩꯔꯝꯝꯕꯅꯦꯃ ꯎꯆꯤꯀꯣꯟ ꯅꯠꯇꯦ ꯑꯃ ꯇꯗꯥꯝ ꯊꯥꯎꯗꯣ ꯑꯗꯨ ꯂꯩꯔꯝꯕꯅꯦ ꯑꯗꯨ ꯂꯣꯏꯈꯤꯕ
ꯑꯗꯨꯅ ꯑꯗꯨ ꯅꯠꯇ꯭ꯔꯣ ꯄꯨꯣꯔꯥ ꯍꯧꯥꯎꯅꯦ ꯑꯗꯨꯕꯣ
ꯃꯥꯅꯦ ꯃꯥꯅꯦ ꯇꯟꯒꯕꯔꯥꯒ ꯍꯧꯅꯕꯗꯣ
ꯑꯗꯨ ꯊꯥꯎꯗꯨꯅ ꯑꯗꯨꯝ ꯍꯧꯅꯩ ꯍꯥꯏꯗꯤ ꯑꯃ ꯑꯗꯨ ꯊꯥꯎꯗꯨꯅ ꯍꯧꯔꯗꯤ ꯄꯩꯁꯥ ꯃꯌꯥꯝ ꯇꯤꯡꯉꯤ ꯊꯥ ꯌꯥꯝ ꯆꯪꯉꯦ ꯔ ꯍꯔꯅ
ꯑꯗꯨꯅ ꯆꯨꯞꯄꯒꯤ ꯆꯥꯡꯁ ꯈꯔ ꯍꯟꯗꯕ꯭ꯔꯥ ꯀꯩꯅꯣꯝ ꯇꯧꯋꯦ
ꯑ ꯆꯨꯞꯄ ꯍꯟꯗꯗꯅ ꯇꯧꯕꯅꯦ
ꯎꯝ ꯑꯗꯨꯗꯒꯤ ꯅꯤꯔꯥꯥꯁꯅꯒ ꯍꯧꯕꯁꯤꯗꯤ
ꯈꯪꯗꯦꯅꯦꯕ꯭ꯔꯣ ꯑꯩꯁꯨ ꯍꯧꯖꯤꯛꯁꯦ ꯑꯁ ꯃꯊꯥꯁꯦ ꯑꯔꯣꯏꯕꯤꯅꯤ ꯁꯥꯔꯤꯁꯦ ꯑꯩꯅ ꯍꯧꯖꯤꯛ ꯁꯥꯔꯤ ꯃ ꯗꯦ
ꯀꯔꯤ ꯃꯊꯥꯅꯣ ꯁꯥꯔꯣꯏ ꯄꯩꯁꯥ ꯍꯥꯏꯔꯦ ꯐꯪꯉꯦ
ꯏꯕꯥꯅꯤꯅ ꯋꯥꯔꯤ ꯁꯥꯖꯩ ꯍꯥꯏꯕꯗ ꯑꯩꯁꯨꯦ ꯃꯊꯥ ꯁꯥꯗꯅꯀꯣ ꯕꯤꯠ ꯂꯩꯔꯣꯏꯅꯦ ꯑꯩꯅ ꯍꯥꯏꯔꯛꯇꯕꯅꯦꯕ ꯐꯖꯅ ꯀꯩꯁꯨ ꯑꯩꯒꯤ ꯑꯩꯈꯣꯏꯒꯤ ꯑꯦꯛꯖꯥꯝꯁꯦ ꯀꯔꯣꯛ ꯍꯧꯖꯤꯛꯁꯦ ꯑꯩꯁꯦ ꯀꯩꯅꯣꯗꯅꯦꯕ ꯈꯤꯇꯪꯗꯤ ꯍꯥꯏꯒꯠꯂꯛꯑꯦꯕꯀꯣ ꯀꯔꯣꯛꯇ ꯦ
ꯑꯥ
ꯑꯗꯣ ꯂꯩꯔꯤꯕꯔꯤ ꯄꯣꯠꯁꯦ ꯀꯩꯒꯨꯝꯕ ꯃꯥꯔꯛꯁꯦ ꯑꯩꯅ ꯈꯣꯠꯂꯝꯃꯤꯕ ꯆꯦꯗꯨꯗ ꯍꯟꯊꯔꯝꯃꯒꯗꯤ ꯍꯧꯖꯤꯛ ꯀꯣꯏꯁꯟꯗ ꯄꯥꯗ ꯗꯤ ꯑꯗꯨꯝ ꯐꯪꯉꯦꯕꯀꯣ
ꯑꯥ
ꯍꯣꯏ ꯍ ꯃꯥꯗ ꯁꯣꯏꯔꯝꯒꯗ꯭ꯔꯥ ꯍꯥꯏꯅ ꯄꯥꯈꯠꯄ ꯍꯥꯏꯇꯥꯔꯦ ꯑꯗꯨꯒꯤ ꯇꯦꯟꯁꯟꯅꯕ ꯂꯩꯖꯦ ꯃꯣꯏꯅ ꯍꯧꯖꯤꯦ
ꯅꯪ ꯀꯩꯅꯣ ꯁꯣꯏ ꯀꯩꯅꯣ ꯇꯧꯕ ꯆꯤꯡꯅꯕ ꯌꯥꯎꯈꯤꯕ꯭ꯔꯥꯅꯦ
ꯍꯂꯣ ꯆꯤꯡꯅꯕ ꯍꯥꯏꯁꯦ ꯑꯗꯨꯝ ꯑꯩ ꯐꯖꯅꯗꯤ ꯈꯣꯠꯂꯝꯃꯦ ꯇꯧꯕꯇꯕꯨ ꯑꯩ ꯂꯣꯏꯔꯀꯥꯟꯗ ꯆꯦꯛ ꯇꯧꯕ ꯅꯪꯈꯤꯗ꯭ꯔꯦꯕ
ꯑꯦ ꯑꯗꯨꯗꯤ ꯁꯣꯏꯔꯣꯏ ꯍꯥꯏꯗꯤ ꯑꯦꯛꯖꯥꯝꯗꯣ ꯇꯣꯏꯅ ꯊꯥꯔꯛꯑꯕꯅꯤꯀꯣ ꯅꯪ ꯑꯦꯛꯖꯥꯝ ꯊꯥꯡꯉꯥꯏꯗ
ꯑ
ꯔꯦꯟꯗꯝ ꯑꯃꯗꯤ ꯂꯩꯔꯝꯒꯅꯦꯕ ꯌꯥꯝ ꯇꯣꯏꯅ ꯊꯥꯔꯛꯄꯒꯤꯦ
ꯂꯩ ꯂꯩ ꯂꯩ ꯑꯗꯨꯕꯨꯗꯤ ꯈꯣꯠꯈꯤꯕꯀꯣ ꯍꯥꯏꯗꯤ ꯑꯩꯅ ꯈꯣꯠꯈ꯭ꯔ ꯃꯇꯨꯡꯗ ꯉꯥꯏꯍꯥꯛꯇꯪꯗꯨꯗ ꯟꯁꯦ ꯑꯔꯣꯏꯕꯤ ꯊꯥꯗꯔ ꯈꯣꯠꯈ꯭ꯔꯦ ꯂꯣꯏꯕꯒ ꯑꯗꯨꯝ ꯄꯨꯂꯞ ꯄꯨꯂꯞ ꯉꯥꯡꯇ ꯉꯥꯛꯇꯪ ꯍꯥꯎꯒ ꯍꯆꯤ ꯂꯥꯡꯊꯣꯛꯄꯗ ꯂꯣꯏ ꯀꯥꯎꯊꯣꯛꯈ꯭ꯔꯦꯕ ꯑꯩꯅ ꯇꯧꯈꯤꯕꯈꯩꯗꯣ
ꯎꯝ
ꯍꯥꯏꯗꯤ ꯇꯦꯟꯁꯟ ꯂꯩꯕꯒꯤꯅꯤ ꯌꯥꯗꯦꯕ ꯑꯗꯨꯝ ꯀꯥꯎꯋꯦꯕꯀꯣ
ꯎꯝꯝ
ꯑꯗꯨꯅ ꯑꯩꯅ ꯑꯁ ꯆꯦꯛ ꯇꯧꯍꯧꯗꯕꯗꯣ ꯑꯗꯨ ꯑꯃꯛꯇꯪꯗꯤ ꯅꯨꯡꯉꯥꯏꯇꯦ ꯆꯦꯛ ꯇꯧꯈ꯭ꯔꯤꯕ ꯇꯧꯗ꯭ꯔꯕꯐꯥꯎ ꯀꯥꯎꯈꯦꯕ ꯑꯩꯁꯦ ꯆꯦꯛ ꯇꯧꯈꯤꯕꯒꯨꯝꯗꯤ ꯇꯧꯕꯅꯦꯕ ꯒ꯭ꯌꯥꯟ ꯇꯥꯗ꯭ꯔꯦꯕ
ꯈꯠꯍꯧꯗꯕ꯭ꯔꯥ
ꯀꯣꯏꯁꯟꯗꯕꯨꯗꯤ ꯈꯣꯠꯂꯦꯕꯀꯣ ꯀꯣꯏꯁꯟꯗ ꯈꯣꯠꯄꯗꯨꯗꯤ ꯃꯥꯔꯛꯇꯣ ꯁꯨꯔꯕꯅꯦꯕ
ꯎꯝ ꯑꯣ ꯎꯃꯔꯗ ꯇꯧꯔ ꯈꯣꯠꯇ꯭ꯔꯣ ꯈꯣꯠꯇ꯭ꯔꯣ ꯒ꯭ꯌꯥꯃꯤꯟ ꯇꯥꯗ꯭ꯔꯦꯕ ꯅꯪꯁꯦ
ꯈꯣꯠꯇꯤ ꯈꯣꯠꯇꯤꯕꯀꯣ ꯑꯗꯨ ꯁꯣꯏꯕꯒ ꯌꯥꯎꯔꯝꯒꯗ꯭ꯔꯅ ꯑꯗꯨꯝ ꯄꯥꯈꯠꯄ ꯋꯥꯅꯦ ꯍꯥꯏꯕ
ꯑꯗꯨ ꯅꯪ ꯑꯇꯩ ꯑꯇꯩ ꯃꯃꯥꯡ ꯃꯃꯥꯡ ꯀ ꯌꯥꯝ ꯊꯥꯕꯗꯣ ꯑꯗ ꯍꯥꯏꯗꯤ ꯑꯗꯨꯁꯨ ꯑꯗꯨꯝ ꯇꯦꯟꯁꯟ ꯂꯩꯔꯒ ꯃꯃꯥꯡꯉꯒꯤ ꯌꯥꯝ ꯊꯥꯕꯝ ꯌꯥꯎꯔꯤꯅꯤꯅ ꯃꯃꯥꯡꯒꯤ ꯑꯍꯥꯟꯕ ꯊꯥꯕꯁꯨ ꯇꯦꯟꯁꯟ ꯂꯩꯔꯤꯅꯤꯅ ꯂꯩꯕꯗꯤ
ꯁꯣꯏꯗꯦꯗ ꯁꯣꯏꯕꯨꯗꯤ ꯌꯥꯝꯐꯥꯎ ꯁꯣꯏꯗ꯭ꯔꯤ ꯉꯁꯤꯕꯨꯣ
ꯑꯗꯗꯤꯁꯣꯔꯦ
ꯑ ꯍꯥꯏꯗꯤ ꯃꯥꯇꯣ ꯌꯧꯁꯜꯂꯛꯄꯅꯤꯅ ꯍꯥꯟꯅꯗꯤ ꯀꯔꯤꯝ ꯈꯟꯗꯦꯕ ꯌꯧꯅꯤꯡꯉꯧꯗꯁꯨꯅ ꯌꯧꯅꯤꯡꯊꯣꯛꯁꯅꯣꯅ ꯍꯥꯏꯗꯤ ꯗꯤ ꯁꯨꯗꯕꯅꯤꯅ ꯃꯥꯛꯇꯕꯣ
ꯎꯝ
ꯑꯗꯨ ꯃꯇ ꯅꯛꯁꯜꯂꯛꯄꯅꯤꯅ ꯁꯣꯏꯒꯗ꯭ꯔꯥꯅ ꯄꯥꯈꯠꯄ ꯉꯗꯦ
ꯑꯗꯣ ꯑꯩ ꯃꯣꯠꯇꯗꯤ ꯁꯣꯏꯔꯦ ꯍꯥꯏꯗꯤꯅꯦ ꯑꯩꯈꯣꯏꯁꯨꯦ ꯑꯍꯥꯟꯕ ꯇꯧꯉꯥꯏ ꯇꯧꯋꯦꯕꯀꯣ ꯑꯝꯕꯦꯗꯀꯔꯒꯤ ꯅꯍꯥꯟ ꯊꯥꯔꯨꯕꯗꯣ ꯄꯪ ꯁꯣꯏ ꯁꯣꯏꯕ ꯑꯩꯈꯣꯏꯒꯤ ꯀꯒꯥꯔꯤ ꯍꯥꯏꯅꯤꯀꯣꯏ ꯆꯠꯅ ꯀꯩꯅꯣ ꯈꯣꯠꯀꯗꯕ ꯃꯐꯝꯗ ꯈꯣꯠꯇꯕꯤ ꯑꯗꯨꯝ ꯇꯧꯕ ꯑꯍꯥꯟꯕ ꯑꯣꯏ ꯃꯥ ꯑꯍꯥꯟꯕ ꯄꯥꯏꯕꯒꯤ
ꯎꯝ ꯑꯗꯨꯕꯨꯗꯤ ꯇꯧꯗꯦ ꯑꯩ ꯇꯣꯏꯅ ꯊꯥꯔꯕꯅꯤꯅ
ꯇꯣꯏꯅ ꯊꯥꯔꯛꯄꯅꯤꯅꯦ ꯑꯗꯨ ꯔꯦꯟꯗꯝꯂꯤ ꯑꯗꯨꯝ ꯄ ꯄꯣꯠꯇꯣꯇꯛꯇ ꯑꯗꯨꯝ ꯂꯥꯛꯀꯅꯤ ꯁꯤꯁꯤ ꯑꯗꯨꯅ ꯀꯩꯁꯨ ꯁꯣꯏꯅ ꯂꯩꯔꯣꯏꯕ ꯅꯪ ꯆꯦꯛ ꯇꯧꯍꯧꯗ꯭ꯔꯒꯁꯨ
ꯎ ꯑꯗꯨꯒꯤ ꯇꯦꯟꯁꯟꯗꯤ ꯑꯗꯨꯝ ꯈꯔ ꯈꯔꯗꯤ ꯑꯗꯨꯝ ꯂꯩꯕꯖꯥꯠꯅꯤꯗ
ꯁꯣꯏꯔꯣꯏ ꯁꯣꯏꯔꯣꯏ ꯑꯗꯨꯗꯤ ꯄꯣꯖꯤꯕꯤꯂꯤꯇꯤ ꯌꯥꯝ ꯅꯦꯝꯃꯦꯕ ꯁꯣꯏꯕꯒꯤ
ꯅꯣꯏꯗꯤ ꯊꯥ ꯅꯤꯃꯨꯛ ꯋꯥꯠꯂꯤꯕ ꯑꯍꯨꯝ ꯋꯥꯠꯂꯤꯕ
ꯊꯥꯅꯤꯃꯨꯛ ꯋꯥꯠꯀꯗ ꯃꯥꯜꯂꯦ
ꯑꯅꯤ ꯃꯣ ꯑꯩꯖꯨ ꯂꯥꯏꯔꯤꯛ ꯀꯛꯄꯅꯦꯕ ꯂꯥꯏꯔꯤꯛꯇꯣ ꯍꯧꯖꯤꯛ ꯗꯤꯂꯤꯚꯔꯤ ꯌꯥꯗꯕꯩꯔ ꯈꯪꯗꯦ ꯁꯨꯡꯌꯧ ꯌꯧꯔꯛꯇ꯭ꯔꯦꯅꯦ
ꯈꯔ ꯕꯦꯔꯥ ꯀꯥꯔꯅꯤ
ꯑ ꯀꯩꯅꯣꯗꯣ ꯑꯃ ꯑꯦꯔꯤꯠꯃꯦꯇꯤꯛ ꯃꯦꯠꯁ ꯀ꯭ꯋꯥꯂꯤꯇꯦꯇꯤꯞ ꯑꯦꯝꯄ꯭ꯂꯤꯆꯨꯠꯇꯣ
ꯑꯥ
ꯑꯗꯨꯗꯣ ꯀꯛꯄꯅꯦꯕ ꯑꯩꯅ ꯑꯗꯣ ꯌꯧꯔꯛꯇ꯭ꯔꯦꯕ ꯄꯣꯠꯇꯣ ꯀꯛꯂ ꯌꯧꯔꯛꯑꯝꯗꯥꯏ ꯌꯧꯔꯛꯑꯝꯗꯥꯏ ꯒꯧꯍꯥꯇꯤ ꯌꯧꯔ ꯌꯧꯔ ꯑꯗꯨꯝ ꯀꯦꯟꯁꯦꯜ ꯆꯠ ꯂꯩꯔꯦꯕ
ꯅꯥꯏ ꯅꯥꯏ
ꯖꯦ ꯖꯤ ꯑꯦꯁ ꯄꯨꯗꯤ ꯌꯧꯔꯛꯍꯧꯔꯦ ꯏꯪꯂꯤꯁꯀ ꯀꯩꯅꯣꯒ ꯋꯥꯠꯂꯤꯕ ꯑꯦꯝꯄ꯭ꯂꯤꯆꯨꯠꯀ
ꯎꯝ
ꯗꯨꯝ ꯁꯤ ꯆꯪꯒ꯭ꯔꯁꯨ ꯑꯗꯨꯝ ꯈꯒ ꯇꯦꯛ ꯇꯦꯛ ꯑꯗꯨꯝ ꯊꯥꯔꯛꯀꯦ ꯇꯧꯕꯅꯤꯗ ꯌꯥꯝ ꯀꯟꯅ ꯀꯩꯅꯣ ꯇꯧꯗ꯭ꯔꯁꯨꯀꯣ
ꯃꯥꯅꯦ ꯃꯥꯅꯦ
ꯇꯩ ꯃꯊꯛ ꯀꯥꯡꯕꯨꯗꯨꯗꯤ ꯑꯝꯇ ꯑꯦ ꯀꯩꯅꯣꯗꯣ ꯀꯩꯅꯣ ꯈꯜꯂꯦ ꯍꯥꯏꯅꯦ ꯑꯒꯅꯤꯕꯤꯔ
ꯑꯥ ꯕꯣꯏꯂꯔ ꯈꯜꯂꯦ ꯑꯒꯅꯤꯚꯤꯔ ꯈꯟꯒ꯭ꯔꯦ
ꯑꯩ ꯃꯉꯣꯟ ꯃꯉꯣꯟꯗꯕꯨꯗꯤ ꯍꯪꯗꯦ ꯃꯆꯤꯟ ꯃꯅꯥꯎ ꯑꯅꯤꯃꯛ ꯂꯣꯏ ꯆꯈ꯭ꯔꯕꯣ
ꯅꯠꯇꯦꯗ ꯃꯌꯥꯝꯕꯗꯨꯗ ꯑꯗꯨꯝ ꯌꯨꯝꯗ ꯂꯩꯔꯤꯗ ꯕꯣꯏꯂꯔ ꯈꯠꯇꯅꯤꯗ ꯄꯨꯂꯣꯏ ꯍꯣꯟꯊꯒ꯭ꯔꯦ ꯃꯣꯏ ꯀꯥ ꯃꯥꯏ ꯀꯥꯗ ꯑꯅꯧꯕ ꯑꯉꯥꯝ ꯂꯥꯛꯑꯦ
ꯑꯣ ꯃꯤ ꯑꯅꯧꯕ ꯁꯤꯜꯂꯦꯕ
ꯑꯝ
ꯍꯦ ꯑꯩ ꯈꯪꯗꯤ ꯈꯪꯕꯀꯣ ꯑꯗꯨ ꯃꯉꯣꯟꯗꯗꯤ ꯍꯪꯗꯕ ꯑꯩꯅ ꯃꯤꯅ ꯃꯤꯅ ꯍꯥꯏꯔꯛꯄꯅꯦꯕ
ꯑꯁ ꯍꯟꯗꯛ ꯑꯅꯧ ꯂꯥꯛꯏ ꯀꯥꯡꯕꯨꯁꯤꯗꯤ ꯕꯦꯔꯥ ꯉꯥꯠꯇꯅꯤ
ꯉꯥꯡꯅ ꯁꯛꯅ ꯌꯥꯕ꯭ꯔꯥ
ꯗ ꯂꯩꯕ ꯑꯉꯥꯡꯖꯤꯡꯖꯤꯅ ꯈꯔ ꯉꯥꯡꯅ ꯁꯛꯅ ꯌꯥꯏ ꯕꯦ ꯀꯩꯅꯣ ꯋꯥ ꯈꯪꯉꯦꯕꯀꯣ
ꯑꯝ
ꯃꯊꯛꯇ ꯂꯩꯕ ꯑꯉꯥꯡꯖꯤꯡꯖꯤꯗꯤꯅꯦ ꯑꯁ ꯏꯅꯥꯎꯕ ꯀꯩꯅꯣ ꯑꯩꯈꯣꯏꯗ ꯀꯧ ꯉꯥꯡ ꯇꯧꯗ꯭ꯔꯤꯁꯦ ꯈꯣꯠꯇ꯭ꯔꯤꯁꯦ ꯈꯔ ꯈꯔ ꯀꯧ ꯀꯧꯅꯦ ꯈꯣꯠꯂꯨꯅꯦ ꯐꯥꯒꯤ ꯑꯣꯏꯅ ꯇꯧꯔꯖꯨꯅꯦ ꯅꯣꯡꯉꯥꯜꯂꯒ ꯑꯗꯨꯝ ꯆꯨꯞꯗ꯭ꯔꯤꯡꯅ ꯆꯠꯇꯣꯏꯖꯦ
ꯑꯝ ꯀꯧꯅꯗꯕꯤ
ꯀꯧꯗꯕꯤ ꯍꯥꯏꯗꯤ ꯄꯣꯠꯁꯤ ꯃꯣꯏꯅ ꯃꯣꯏꯅ ꯏꯍ ꯏꯌꯥꯝꯕ ꯆꯥꯔꯕ ꯈꯣꯠꯂꯕ ꯑꯩꯈꯣꯏꯅ ꯑꯍꯥꯟ ꯀꯧꯔꯨꯔꯒꯁꯨ ꯇꯧꯕꯝ ꯊꯣꯛꯇ꯭ꯔꯣ ꯇꯧ ꯇꯧꯗꯕꯤꯅꯤ
ꯗ꯭ꯔꯤꯔꯥꯕ ꯃꯣꯏ ꯍꯥ ꯑꯅꯧꯕ ꯂꯥꯛꯄ ꯀꯥꯡꯕꯨ ꯃꯁꯦꯟꯗꯣ
ꯄꯨꯟꯗꯦꯗ
ꯑꯗꯨ ꯑꯗꯨꯗꯤ ꯅꯨꯡꯉꯥꯏꯇꯦ ꯑꯗꯨꯗꯤ ꯅꯨꯡꯉꯥꯏꯔꯣꯏꯗꯣꯏ ꯖꯦ ꯔꯦꯟ ꯂꯩꯕ ꯇꯣꯉꯥꯟ ꯇꯣꯉꯥꯟ ꯂꯩꯅꯗꯣꯏꯖꯦ
ꯃꯣꯏ ꯃꯣꯏ ꯀꯥꯗ ꯊꯣꯡ ꯂꯣꯟꯖꯤꯟꯅꯔꯒ ꯑꯗꯨꯝ ꯂꯩꯕꯤꯅꯤ
ꯎꯝ ꯅꯨꯡꯉꯥꯏꯔꯣꯏꯕ ꯑꯩꯈꯣꯏꯅ ꯁꯣꯔꯥ ꯂꯩꯔꯝꯕꯗꯨꯗꯤ ꯕ꯭ꯔꯣ ꯀꯩꯁꯥꯝꯄꯥꯠꯇ ꯂꯩꯔꯝꯕꯗꯨꯗꯤ ꯑꯩꯈꯣꯏ ꯇꯔꯥ ꯇꯔꯥꯃꯨꯛ ꯂꯩꯕꯗꯨ ꯆꯥꯛꯈꯨꯝ ꯄꯨꯂꯞ ꯄꯨꯟꯕꯅꯤ ꯀꯩꯅꯣ
ꯎꯝ ꯃꯥꯅꯤ
ꯑꯗꯨꯅ ꯑꯗꯨꯝ ꯍꯥꯏꯗꯤ ꯑꯋꯥ ꯅꯨꯡꯉꯥꯏ ꯂꯣꯏ ꯀꯥꯎꯋꯦꯕ ꯄꯩꯁꯥ ꯂꯩꯕ ꯂꯩꯇꯕ ꯇꯣꯛꯈ꯭ꯔꯒ
ꯎꯝ
ꯗ ꯑꯗꯤ ꯂꯥꯛ ꯋꯥ ꯃꯥꯏ ꯃꯥꯏ ꯊꯣꯛꯄ ꯄꯥꯟꯅ ꯇꯔꯁꯨ ꯉꯥꯏꯥꯛ ꯄꯨꯟ ꯀꯥꯟꯗ ꯄꯨꯂꯞ ꯄꯨꯟꯃꯤꯟꯅꯕꯗꯣ ꯑꯗꯨꯝ ꯋꯥꯈꯜꯗ ꯌꯥꯝ ꯐ꯭ꯔꯦꯁ ꯑꯣꯏꯕꯅꯦ ꯄꯨꯟ ꯊꯣꯛꯄ ꯀꯥꯃꯟꯒ ꯑꯗꯨꯝ ꯀꯥꯃꯟꯒ ꯑꯗꯨꯝ ꯂꯩꯕꯁꯤ ꯍꯥꯏꯗꯤ ꯅꯨꯡꯉꯥꯏꯇꯕꯅꯤꯗ ꯍꯥꯏꯗꯤ ꯃꯌꯥꯝ ꯑꯝꯇ ꯉꯥꯡꯅ ꯁꯅꯕ ꯂꯩꯕꯁꯦ ꯄꯨꯔꯥ ꯀꯩꯅꯣ ꯂꯩꯕ ꯖꯦꯜ ꯂꯩꯕꯩ ꯇꯏ ꯇꯧꯕꯅꯦꯕ
ꯑꯗꯨꯅꯦ ꯍꯥꯏꯁꯦ
ꯀꯩꯅꯣꯗꯨꯗꯤ ꯅꯪ ꯅꯅꯥꯎ ꯄꯗꯨꯗꯤ ꯀꯃꯥꯏ ꯇꯧꯔꯤꯍꯦ
ꯑꯩ ꯏꯅꯥꯎꯄꯥ ꯐꯣꯟ ꯀꯟꯅ ꯌꯦꯡꯉꯤ ꯍꯧꯖꯤꯛ ꯇꯨꯝꯕ ꯆꯥꯕ ꯈꯪꯗ ꯑꯃ ꯀꯩ
ꯃꯍꯥ ꯕꯣꯟ ꯅꯥꯉ
ꯎꯝ ꯅꯨꯡꯊꯤꯜ ꯇꯨꯝꯃꯒ ꯑꯌꯨꯛ ꯅꯨꯡꯊꯤꯜ ꯇꯨꯝꯃꯒ ꯅꯨꯡꯗꯥꯡ ꯂꯥꯏ ꯁꯥꯕꯤ ꯇꯧꯔꯤ
ꯑꯩꯁ ꯀꯣꯂꯦꯖꯇꯤ ꯂꯣꯏꯁꯪꯈ꯭ꯔꯕꯗ
ꯀꯣꯂꯦꯖ ꯃꯥ ꯀꯩꯅꯣ ꯇꯧꯗ꯭ꯔꯤ ꯍꯟꯗꯛ ꯌꯥꯝ ꯊꯥꯕꯩꯁꯨꯗꯤ ꯊꯥꯔꯤ ꯃꯥꯜꯂꯦ
ꯍꯟꯗꯩ ꯇꯔ ꯂꯣꯏꯗꯤꯧꯝꯒꯅꯤ ꯃꯥꯏꯁꯨ
ꯎꯝ ꯍꯗꯀꯤ ꯖꯨꯟ ꯖꯨꯟꯒꯤ ꯇꯥꯡ ꯇꯔꯥꯅꯤꯊꯣꯏ ꯇꯔꯛꯍꯨꯝꯗ ꯑꯗꯨꯗꯥꯋꯥꯏ ꯌꯥꯝ ꯂꯣꯏꯕꯅꯦꯕ
ꯑꯥ
ꯈꯪꯗꯦ ꯍꯧꯖꯤꯛꯐꯥꯎ ꯀꯣꯂꯦꯖ ꯀꯥꯔꯕ ꯀꯩꯝ ꯍꯥꯏꯗ꯭ꯦꯔꯤꯕ ꯈꯪꯗꯦ ꯍꯧꯖꯤꯛꯐꯥꯎ ꯀꯥꯗ꯭ꯔꯤ
ꯑꯗꯨꯅ ꯀꯝꯗꯧꯗꯣꯔꯤꯕꯖꯥꯠꯅꯣ ꯀꯣꯂꯦꯖ ꯂꯣꯏꯔꯒꯃꯨ
ꯁꯝꯦꯉꯒ ꯏ ꯇꯕꯒ ꯑꯥꯟꯠꯇꯗꯔ
ꯕꯁꯨꯗꯣ ꯉꯥꯟ ꯏꯩ ꯖꯥꯝ ꯍꯜꯂꯛꯄ ꯑꯍꯥꯟꯕꯒꯤꯗ
ꯑꯥ
ꯑꯗ ꯐꯣꯟ ꯀꯒꯥꯗꯤ ꯇꯧꯔꯛꯑꯝꯕꯅꯦ ꯃꯥꯁꯨ ꯑꯦꯛꯖꯥꯝꯗꯣ ꯌꯥꯝ ꯀꯟꯅ ꯅꯨꯡꯉꯥꯏꯕ ꯑꯣꯏꯈꯤ ꯗꯦ ꯀꯗꯣꯒꯅ
ꯎꯝ
ꯃꯥꯔꯦ ꯆꯪꯉꯨꯏꯌꯦ ꯑꯩ ꯆꯠꯈꯤꯕ ꯅꯣꯡ ꯅꯤ ꯂꯩꯔꯒ ꯂꯥꯛ ꯆ ꯃꯥꯟꯅꯦ ꯑꯗꯨꯗ ꯑꯗ ꯑꯩ ꯑꯩ ꯂꯩꯔꯝꯗ꯭ꯔꯤꯌꯦ ꯃꯥ ꯐꯣꯟ ꯇꯧꯔꯛꯏꯦ ꯎꯝ ꯑꯩ ꯈꯔ ꯂꯥꯎꯊꯠꯈꯤꯕꯗꯨꯗ ꯃꯥ ꯀꯧꯅꯧꯍꯧꯗ꯭ꯔꯕꯅꯦꯕ ꯉꯥꯡꯅ ꯁꯛꯅꯕ ꯈꯔ ꯈꯛꯇ ꯆꯥꯟꯅꯔ ꯇꯉ
ꯑꯝ
ꯐꯣꯟ ꯇꯔꯥ ꯋꯥꯔꯤ ꯁꯥꯟꯅꯩ ꯑꯗꯨꯏ ꯃꯇꯨꯡꯗꯤ ꯁꯥꯟꯅꯗ꯭ꯔꯦ
ꯑꯣ
ꯈꯪꯗꯦꯕꯣ ꯑꯁ ꯌꯥ꯭ꯌꯥꯟ ꯇꯥꯗꯦ ꯇꯧꯁꯦ ꯍꯧꯖꯤꯛ ꯁꯤꯦ ꯑꯩꯅ ꯂꯩꯔꯤꯁꯦ ꯄꯨꯔꯥ ꯀꯩꯅꯣꯝꯗꯅꯤ ꯐꯤꯕꯝ ꯑꯝꯗꯅꯤ ꯑꯩꯅ ꯍꯧꯖꯤꯛ ꯂꯩꯔꯤꯁꯦ
ꯑꯣ ꯀꯔꯤꯅꯣꯅꯦ ꯀꯔꯤ ꯐꯤꯌꯣꯝꯅꯣ ꯌꯥꯅꯤ ꯀꯩꯗꯧꯔꯒꯦ ꯅꯪ ꯁꯨꯡꯛꯂꯥꯏ ꯆꯨꯝꯣꯏꯗꯅꯣ ꯈꯪꯒꯅꯤ ꯑꯣꯏꯔꯝ ꯃꯥꯜ ꯁꯣꯏꯔꯣꯏ
ꯑꯟꯗꯛ ꯈꯜꯂꯗꯤꯕꯣ ꯑꯁ ꯅꯨꯡꯉꯥꯏ ꯍꯦꯅ ꯑꯁꯦꯡꯕ ꯑꯣꯏꯕꯨ ꯅꯨꯡ ꯅꯨꯡꯉꯥꯏꯅꯤ
ꯑꯩꯅ ꯈꯜꯂꯗꯤ ꯑꯗꯨꯝ ꯅꯪꯅ ꯄꯥꯝꯕ ꯄꯣꯁꯇꯣ ꯐꯪꯗꯣꯏꯥꯕ ꯑꯣ ꯑꯦꯝ ꯑꯥꯔꯗ ꯁꯣꯏꯔꯝꯗ꯭ꯔꯒꯗꯤ ꯕꯥꯏ ꯆꯥꯟꯁ
ꯐꯪꯒꯅꯤ ꯐꯪꯒꯅꯤ ꯀꯝꯄꯜꯁꯔꯤ ꯐꯪꯒꯅꯤ
ꯄꯥꯛ ꯁꯣꯏꯔꯣꯏꯦ ꯚꯔꯁꯨ ꯑꯣꯏ ꯃꯥꯜꯔꯦ ꯍꯥꯏꯗꯤ ꯅꯪ ꯑꯗꯨ ꯇꯧꯔꯗꯤ ꯔꯤꯗꯝꯝ ꯑꯃ ꯂꯥꯛꯦ ꯑꯀ꯭ꯔꯝ ꯌꯅꯉꯣꯟꯗꯋꯥꯦ ꯃꯌꯥꯝ ꯍꯣꯠꯠꯇꯦ
ꯎꯝ ꯅꯗꯤ ꯑ ꯀꯣꯏꯁꯟ ꯑꯃꯅꯤꯁꯤꯒ ꯀꯥꯎꯊꯣꯛꯑꯝꯗꯅ ꯈꯣꯠꯂꯝꯃꯣꯏꯗ꯭ꯔꯥ ꯍꯥꯏꯕꯒꯤ ꯋꯥꯈꯜꯗꯀꯣ
ꯑꯣ ꯀꯣꯏꯁꯟ ꯑꯃ ꯑꯅꯤꯗꯨ ꯏꯕꯤꯔꯨꯎꯁꯦ ꯏ ꯌꯥꯝꯝꯗꯥꯏꯔꯦꯛ ꯀꯨꯏꯅꯤꯅꯦ ꯑꯗꯨꯗꯤ
ꯏꯁ ꯀꯣꯏꯁꯟ ꯑꯗ ꯃꯥꯛ ꯋꯥꯔꯤꯅꯤ ꯀꯩꯅꯣ ꯑꯗꯨꯗꯅꯤ ꯈꯗꯅꯤꯗ ꯃꯤ ꯀꯨꯟ ꯀꯨꯟꯊ꯭ꯔꯥꯃꯨꯛ ꯆꯠꯈꯤꯔꯅꯤ ꯃꯥ ꯇꯔꯥ ꯁꯣꯏꯕ ꯍꯥꯏꯁꯦ ꯃꯔꯛꯇ ꯑꯗꯨ ꯄꯣꯠꯇꯣ
ꯑꯩꯁꯨ ꯈꯪꯉꯦ ꯍꯟꯗꯛ ꯔꯦꯜꯋꯦ ꯊꯥꯕꯗ ꯃꯥ ꯑꯍꯨꯝ ꯋꯥꯠꯂꯒ ꯇꯌꯥꯔ ꯋꯥꯟ ꯂꯩꯍꯧꯋꯦ ꯑꯩꯁꯨ
ꯑꯁ ꯑꯃ ꯅꯪꯁꯨ ꯑꯃ ꯐ ꯀꯩꯅꯣꯒꯨꯝꯕꯗ ꯊꯥꯖꯜꯂꯨꯅꯕ꯭ꯔꯣ ꯑ꯭ꯔꯣ ꯗꯤ ꯏ ꯑꯣꯒꯨꯝꯕꯗꯨ ꯊꯥꯖꯤꯜꯂꯨꯗꯅ ꯗꯤ ꯏ ꯑꯣ
ꯌ ꯍ ꯀꯩꯅꯣ
ꯁꯤ ꯑꯦꯁ ꯑꯩꯁ ꯁꯤꯒꯤ ꯂꯩꯗꯗꯤ ꯗꯤ ꯏ ꯑꯣ ꯑꯗꯒꯤ ꯁꯤ ꯑꯩꯥꯏꯁ ꯁꯤꯁ ꯑꯦꯜꯗ ꯃꯣꯏ ꯑꯗꯨꯝ ꯈꯥꯏꯗꯣꯛꯄꯅꯦ ꯈꯔ
ꯀꯁꯤ ꯑꯗꯤ ꯕꯦꯡꯇ ꯁꯥꯖꯤ ꯂꯩꯗ ꯌꯨ ꯇꯥꯧꯕꯅꯤ
ꯊꯥꯗꯜꯂꯒ ꯊꯥꯔ ꯊꯥꯗꯜꯂꯨꯀꯗꯧꯒꯦ ꯂꯥꯏꯔꯤꯛ ꯀꯏꯗꯕꯨ ꯄꯥꯗꯕꯁꯨ ꯅꯠꯇꯦ
ꯃꯥꯅꯗꯤ ꯊꯖꯤꯂꯗꯗꯤ
ꯃꯊꯛꯀꯤ ꯃꯊꯛꯀꯤ ꯁꯦꯟꯖꯥꯎꯕ ꯍꯥꯏꯕꯗꯤ ꯀꯃꯥꯏ ꯇꯧꯔꯤꯦ
ꯁꯦꯟꯖꯥꯎ ꯄꯥꯏꯕ ꯁꯦꯟꯖꯥꯎ ꯄꯥꯏꯔꯅ ꯂꯩꯈ꯭ꯔꯦ
ꯃꯥ ꯂꯩꯗꯤ ꯁꯂꯅꯦꯔꯣ
ꯑꯥ
ꯃꯥꯥꯟꯂ ꯑꯩꯕ ꯆꯂꯅꯦ ꯍꯥꯏꯕ
ꯂꯩꯒꯗ ꯃꯥ ꯕꯤꯁꯅ ꯆ꯭ꯔꯣ
ꯑꯥ
ꯂꯩꯏꯒꯤꯅꯦ ꯆ ꯀꯕꯨ ꯁꯇꯣꯏꯅ
ꯀꯩꯅꯣꯗꯨꯗꯤ ꯑꯩ ꯃꯊꯛꯇ ꯂꯩꯍꯧꯕ ꯀꯥꯡꯕꯨꯗꯨꯗꯤ ꯑꯗꯨꯝ ꯂꯩꯔꯤꯕ
ꯎꯝ ꯂꯩꯩꯔꯦ ꯁꯅꯥꯊꯣꯏꯗꯤ ꯀꯩꯅꯣ ꯇꯧꯈ꯭ꯔꯦ ꯆꯠꯈ꯭ꯔꯦ ꯑꯃ ꯒ꯭ꯌꯥꯅꯦꯁꯣꯔꯔ ꯒ꯭ꯌꯥꯅꯦꯟꯗ꯭ꯔ ꯍꯥꯏꯕꯔꯣꯥ
ꯃꯥꯁꯨ ꯋꯥ ꯀ ꯉꯥꯡꯗꯕꯅꯤ ꯊꯣꯂꯛ ꯈꯣꯠꯂꯛꯄ ꯇꯧꯕꯅꯦ
ꯃꯥꯕꯨꯗꯤ ꯄꯥꯛ ꯊꯦꯡꯅꯗꯦꯗꯦ ꯍꯥꯏꯗꯤ ꯃꯥꯗꯤ ꯑꯗꯨꯝ ꯀꯔꯤ ꯍꯥꯏꯅꯤ ꯀꯣꯂꯦꯖ ꯑꯃ ꯀꯩꯅꯣ ꯃꯣꯏꯒꯤ ꯀꯣꯆꯤꯡ ꯃꯐꯝꯗ ꯑꯗꯨꯝ ꯆꯠꯄ ꯈꯣꯠꯄ ꯑꯗꯨꯝ ꯇꯧꯈꯤꯕꯗꯣ
ꯑ
ꯑꯗꯨꯝ ꯄꯥꯛ ꯁꯁꯤꯡꯅꯗ꯭ꯔꯦ ꯑꯗꯨ ꯊꯦꯡꯅꯔꯒꯗꯤ ꯑꯗꯨꯝ ꯈꯨꯧ ꯈꯨꯟ ꯃꯆꯦꯅꯤꯅ ꯃꯉꯥꯗ ꯑꯗꯨꯝ ꯄꯧꯔꯣ ꯇꯧꯕꯤꯔꯛꯎ ꯑꯩꯈꯣꯏꯗ ꯑꯗꯨꯗꯤ ꯍꯥꯏꯗꯤ ꯈꯨꯟ ꯃ ꯁꯤꯦꯠꯅꯤꯅ ꯀꯥ ꯍꯦꯟꯅ ꯉꯥꯡꯗ꯭ꯔꯦꯗꯨꯁꯨ ꯀꯣ
ꯎꯝ
ꯑꯩꯈꯣꯏꯗꯗ ꯑꯗꯨꯝ ꯇꯔꯣ ꯇꯔ ꯇꯧꯋꯦꯕ
ꯃꯤ ꯑꯗꯨ ꯌꯥꯔꯗꯤ
ꯏꯁꯁ
ꯦ ꯎ ꯍꯦꯂꯦ ꯀꯗꯤ ꯆꯥꯛꯈꯨꯝ ꯀꯥꯗꯦ ꯅꯪꯒꯤꯗ ꯜꯂꯛꯀꯅꯤ ꯃꯥ ꯍꯥꯏꯗꯤ ꯅꯣꯡꯅꯤ ꯂꯩꯃꯤꯟꯅꯔꯁꯤꯗꯤ
ꯎ ꯎ
ꯑꯩ ꯑꯩꯒꯤꯂꯕꯤꯗꯒ
ꯎꯝ
ꯑꯩ ꯑꯩ ꯀꯥꯗ ꯂꯥꯛꯏꯅꯦ ꯍꯥꯏꯕ ꯇꯨꯝ